ꯑ
ꯕꯣ
ꯇꯥꯏꯌꯦ ꯇꯥꯏꯌꯦ ꯐꯝꯃꯤꯌꯥ
ꯆꯥꯛ ꯆꯥꯔꯕꯣ
ꯆꯥꯗꯔꯤ
ꯀꯩ ꯌꯦꯟꯁꯥꯡ ꯊꯣꯡꯉꯒ꯭ꯔꯒꯦ
ꯈꯪꯗꯦ ꯀꯔꯤ ꯟꯁꯥꯡ ꯊꯣꯡꯕꯗ ꯇꯜ ꯆꯥꯔꯕ
ꯑꯩꯗꯤ ꯆꯥꯔꯦ ꯆꯥꯠꯇꯣꯛꯑꯒ ꯐꯝꯃ ꯂꯩꯔꯦ
ꯀꯔꯤ ꯃꯊꯦꯜ ꯆꯔꯒꯦ
ꯑꯩꯈꯣꯏ ꯉꯁꯤꯁꯦ ꯃꯨꯁꯔꯨꯝ ꯆꯥꯏ
ꯀꯔꯝꯕꯅꯣ ꯑꯉꯧꯕꯅ ꯀꯩꯅꯣ ꯕ꯭ꯔꯥꯎꯟ ꯀꯂꯔ ꯔ
ꯑ ꯕ꯭ꯔꯥꯎꯟ ꯀꯂꯔꯗꯣ ꯂꯩꯕꯥꯛ ꯑꯔꯛꯄ ꯕ꯭ꯔꯥꯎꯟ ꯀꯂꯔ ꯈꯔ ꯁ꯭ꯂꯤꯞꯄꯔꯤ ꯑꯣꯏꯕꯗꯣ
ꯁ꯭ꯂꯤꯄꯔꯤ ꯑꯣꯏꯕ
ꯈ ꯌꯥꯝ ꯁ꯭ꯂꯤꯞꯄ꯭ꯔꯤ ꯑꯣꯏꯕꯒꯤ ꯅꯠꯇꯦ ꯑꯗꯣ ꯈꯤꯇꯪ ꯈꯤꯇꯪ ꯇꯧꯋꯦ
ꯑꯩꯈꯣꯏ ꯍꯦꯛꯄ ꯀꯥꯟꯗ ꯑꯉꯧꯕ ꯃꯍꯤ ꯊꯣꯛꯂꯛꯄꯗꯨꯔꯥ
ꯑꯉꯧꯕ ꯃꯍꯤ ꯊꯣꯛꯄꯗꯤ ꯈꯪꯗꯦ ꯂꯩꯕꯥꯛꯇ ꯍꯧꯕꯗꯣ
ꯃꯇꯨꯝ ꯇꯥꯕ꯭ꯔꯥ
ꯎꯝ ꯍꯧꯕꯗꯗꯤ ꯃꯇꯨꯡ ꯇꯥꯏ ꯑꯗꯨꯗꯣ ꯆꯥꯎꯔꯛꯑꯀꯥꯟꯗꯗꯤ ꯄꯥꯛꯊꯣꯛ ꯑꯦ ꯗ
ꯃꯥꯒꯤ ꯃꯈꯣꯛ ꯑꯁꯥꯡꯕꯗꯨꯔꯥ
ꯃꯈꯣꯡ ꯑꯁꯥꯡꯕꯗꯨꯅ ꯇꯣꯉꯥꯜꯂꯦ ꯑꯗꯨ ꯍꯧꯖꯤꯛꯀꯤꯗꯨꯅ ꯌꯥꯝ ꯁꯥꯡꯕ ꯅꯠꯇꯕ ꯃꯈꯣꯡꯗꯣ ꯃꯇꯨꯝ ꯆꯥꯎꯒꯅꯤ
ꯑꯣ ꯑꯣ ꯑꯣ ꯑꯣ
ꯑꯃ ꯃꯈꯣꯡ ꯁꯥꯡꯕꯗꯩꯗꯤ ꯁꯤꯅ ꯍꯦꯟꯅ ꯍꯥꯎꯕꯅꯦ
ꯑꯥ
ꯈꯣꯡ ꯁꯥꯡꯕꯗꯨꯗꯤ ꯃꯣꯔꯣꯛ ꯑꯃꯦꯠꯄꯒꯨꯝꯕꯗꯀꯣ ꯍꯥꯎꯕ
ꯑꯥ
ꯅꯣꯏꯗꯤ ꯀꯅꯥ ꯀꯅꯥꯅ ꯆꯥꯛ ꯏꯟꯁꯥꯡ ꯊꯣꯡꯑ ꯂꯩꯒꯦ
ꯃꯦꯗꯝꯅ ꯆꯥꯛ ꯌꯦꯟꯁꯥꯡ ꯊꯣꯡꯉꯦ
ꯑꯣ ꯅꯪ ꯌꯨꯝꯗ ꯅꯠꯇꯕꯀꯣ
ꯎꯝ ꯎꯝ ꯌꯨꯨꯝꯗ ꯂꯥꯏꯇꯦ
ꯑꯣ
ꯍꯧꯖꯤꯛꯀꯥꯟꯗꯤ ꯀꯔꯤ ꯀꯔꯤ ꯍꯣꯠꯅꯔꯤꯒꯦ
ꯑꯗꯨꯝ ꯂꯩꯗ ꯀꯩꯁꯨ ꯍꯣꯠꯅꯗꯦꯗ
ꯌꯦꯟꯖꯥꯡ ꯑꯍꯥꯎ ꯑꯍꯥꯎꯕ ꯄꯤꯖꯕ ꯅꯣꯏ ꯃꯦꯗꯥꯝ ꯍꯣꯁꯇꯦꯜꯗ
ꯄꯤꯖꯥ
ꯅꯣꯏ ꯅꯨꯃꯤꯠ ꯅꯨꯃꯤꯠ ꯁꯥꯏꯔ ꯄꯤꯖꯔꯝꯒꯅꯤꯅ ꯆꯥꯛ ꯏꯟꯖꯥꯡꯗꯣ ꯌꯦꯟꯁꯥꯡꯗꯣ ꯉꯁꯤ ꯅꯁꯤ ꯍꯥꯏꯕꯗꯣ
ꯑꯥ ꯍꯣꯏ
ꯌꯨꯝꯗ ꯂꯩꯕꯗꯗꯤ ꯁꯤꯗꯗ ꯂꯩꯕꯅ ꯅꯨꯡꯉꯥꯏꯕꯅꯦ ꯌꯨꯝ ꯍꯣꯁꯇꯦꯜꯁꯦ ꯂꯩꯔꯤꯀꯥꯟꯗꯗꯤ ꯌꯥꯝ ꯂꯩꯅꯤꯡꯗꯕ ꯌꯨꯝ ꯆꯠꯅꯤꯡꯕ ꯑꯗꯨꯒ ꯌꯨꯝ ꯊꯣꯛꯄ ꯀꯥꯟꯗꯅ ꯉꯥꯏꯍꯥꯛ ꯂꯩꯔꯒ ꯑꯃꯨꯛ ꯍꯣꯁꯇꯦꯜꯗ ꯌꯥꯝ ꯅꯤꯡꯁꯤꯡꯕ ꯑꯗꯨꯃꯥꯏꯅ ꯇꯧꯋꯦ ꯍꯣꯁꯇꯦꯜ ꯂꯩꯕꯁꯦ
ꯊꯕꯛ ꯁꯨꯔ ꯂꯩꯕ꯭ꯔꯣ ꯅꯪ ꯇꯥꯕ꯭ꯔꯣ